ꯍꯜꯂꯣ
ꯍꯥꯎ ꯇꯥꯏ ꯇꯥꯏ
ꯍꯥꯏ ꯇꯔꯦ ꯇꯔ ꯇꯔꯦ ꯑꯣ ꯀꯩꯅꯣꯗꯤ ꯇꯧꯔ ꯕ꯭ꯔꯦꯛꯐꯥꯁꯀꯤ ꯇꯧꯔꯕꯣ
ꯑꯁꯚꯥꯗꯔ ꯕ‌ꯣꯜ ꯌꯦꯡꯉꯨꯔꯒ ꯇꯨꯝꯣꯠꯄ ꯀꯨꯏꯔ꯭ꯔꯦ ꯀꯩꯝꯇ ꯇꯧꯗ꯭ꯔꯦ
ꯆꯞ ꯃꯥꯟꯅꯔꯤꯅꯤ ꯇꯧꯁꯦ ꯑꯩꯅ ꯑꯃꯨꯛ ꯕꯣꯟ ꯌꯦꯡꯗ꯭ꯔꯒꯁꯨ ꯑꯗꯨꯝ ꯍꯦꯕꯤꯠꯇꯨ ꯂꯩꯒꯦꯅꯦ
ꯑꯣ ꯏꯁꯁꯥꯅ ꯁꯥꯕꯅꯦ ꯇꯨꯝꯕꯁꯨ ꯉꯝꯗ꯭ꯔꯦ ꯕ‌ꯣꯜꯗ‌ꯣ ꯌꯦꯡꯊꯣꯛꯑ ꯂꯩꯔꯦ ꯑꯗꯨꯗꯅꯦ
ꯑꯩ ꯉꯔꯥꯡꯗꯨꯛ ꯕꯣꯟ ꯌꯦꯡꯖꯒꯗꯕꯅꯦ ꯑꯗꯣ ꯉꯁꯤ ꯂꯧ ꯆꯠꯀꯅꯤ ꯍꯥꯏꯅ ꯇꯧꯔꯒ ꯉꯇꯥ ꯇꯨꯝꯈꯤꯕ ꯑꯃꯅ ꯑꯗꯨꯝ ꯌꯥꯜꯂꯦ ꯄꯨꯡ ꯇꯔꯥ ꯌꯥ ꯍꯧꯏ
ꯑ ꯑꯗꯨꯕꯨꯗꯤ ꯍꯥꯏꯅꯕ ꯑꯣꯏꯈꯤꯕꯩꯅꯦ ꯃꯤ ꯂꯩꯗ ꯌꯥꯝ ꯀꯨꯏꯅ ꯇꯨꯡꯍꯟꯕꯀꯣ ꯑꯗꯨꯒ ꯈꯤꯇꯪ ꯇꯨꯝꯕꯁꯨ ꯑꯗꯨꯝ ꯇꯨꯡꯁꯤ ꯐꯥꯎꯕ ꯑꯍꯟꯁꯤꯡ ꯍꯥꯏꯇꯥꯔꯦ ꯄꯨꯡ ꯑꯍꯨꯝꯗꯒ ꯍꯧꯒꯠꯂꯒ ꯑꯩꯈꯣꯏꯅ ꯑꯃꯨꯛ ꯍꯛꯆꯥꯡ ꯀꯩꯒꯤꯅ‌ꯣ ꯉꯪꯗ‌ꯦꯕ ꯃꯇꯝ ꯃꯁꯤꯅꯔ ꯑꯗꯨ ꯀꯨꯏꯅ ꯀꯨꯏꯅ ꯇꯨꯝꯃꯒꯅ ꯍꯦꯛ ꯃꯄꯨꯡ ꯐꯥꯕ ꯈꯤꯇꯪꯒ ꯇꯨꯝꯈ꯭ꯔꯗꯤ ꯀ ꯅꯣꯡꯃ ꯑꯗꯨꯒꯤ ꯊꯕꯛꯁꯨꯨ ꯉꯝꯄꯟꯇꯦꯔꯦ ꯋꯥꯔ ꯑꯗꯨꯝ ꯂꯩꯗꯣꯏꯅꯤ
ꯃꯇꯝ ꯁꯤꯅꯅꯦꯗ ꯍꯥꯏꯗꯤ ꯕꯣꯟ ꯑꯗꯨ ꯑꯃꯨꯛ ꯂꯩꯁꯤꯜꯂꯕꯅꯤꯅ ꯊꯕꯛꯇꯨꯁꯨ ꯋꯥꯔꯕꯅꯤꯅ ꯍꯥꯏꯗꯤ ꯌꯦꯡꯂꯕꯅꯤꯅ ꯑꯗꯨꯝ ꯋꯥꯔꯕꯅꯤꯅ ꯑꯗꯨꯝ ꯑꯗꯨ ꯌꯥꯍꯧꯗꯣ ꯌꯥꯗꯕꯅꯦꯕ
ꯃꯥꯅꯦ
ꯑꯗꯨꯗ ꯑꯃꯨꯛ ꯍꯧꯒꯠꯂꯨꯔꯒꯗꯤ ꯉꯟꯅ ꯑꯗꯨꯒꯤ ꯍꯥꯏꯕꯤꯔ ꯑꯃ ꯂꯩꯔꯛꯑꯅꯤ ꯑꯗꯨꯩ ꯍꯛꯆꯥꯡꯗꯣ ꯍꯧꯒꯠꯄꯗꯤ ꯉꯝꯃꯦ ꯍꯥꯏꯔꯁꯨ ꯍꯛꯆꯥꯡ ꯑꯗꯨꯝ ꯁꯣꯟꯊꯔ ꯂꯩꯔꯅꯤ ꯑꯗꯨꯗꯤ ꯕꯣꯟ ꯉꯥꯏꯍꯥꯛ ꯉꯥꯏꯍꯥꯛ ꯌꯦꯡꯒꯗꯧꯕꯗꯨꯗꯤ ꯑꯗꯨꯝ ꯅꯣꯡ ꯐꯥꯗꯣꯛ ꯁꯨ ꯀꯥꯏꯁꯤꯗ
ꯑ ꯁꯅꯝꯕꯖ ꯃꯣꯏꯒꯤ ꯀ꯭ꯋꯥꯂꯤꯐꯥꯏꯌꯤꯡ ꯀꯩꯗꯧꯕ ꯅꯣꯛꯑꯥꯎꯠ ꯅꯣꯛ ꯑꯥꯎꯠꯀ ꯑꯣꯏꯕꯒ
ꯎꯝ
ꯉꯔꯥꯡꯁꯨ ꯑꯥꯔꯖꯦꯟꯇꯤꯅꯥ ꯄꯨꯒꯦ ꯇꯧꯔꯕꯝꯃꯤꯅꯦ ꯑꯩ ꯃꯥꯏ ꯑꯣꯏꯕꯗꯤꯁꯟꯕꯤꯗꯅ
ꯃꯣꯏꯁꯨ ꯃꯤꯍꯨꯟ ꯌꯥꯎꯗꯦ ꯍꯥꯏꯗꯤ ꯂꯣꯏꯔꯛꯄꯅꯤꯅ ꯃꯌꯥꯝꯅ ꯀꯩꯅꯣꯁꯨ ꯃꯦꯁꯤꯁꯨ ꯃꯥ ꯃꯥꯒꯤ ꯂꯥꯁꯅꯦꯅ ꯄꯣꯛꯒꯗ꯭ꯔꯥ ꯀ ꯍꯥꯏꯕꯒꯤ ꯃꯥꯁꯨ ꯄꯥꯈꯠꯂꯝꯅꯦꯕ
ꯃꯥꯅ
ꯄꯣꯔꯠꯇꯨꯒꯥꯟꯁꯨ ꯑꯗꯨꯝ ꯄꯥꯈꯠꯂꯝꯅꯦꯕ
ꯑꯁ ꯄꯔꯣꯇꯨꯒꯣꯜ ꯑꯅꯤꯃꯛꯅꯤ
ꯍꯨꯒ꯭ꯔꯒꯗꯤ ꯕꯦꯔꯥꯅꯦꯕ ꯑꯃꯨꯛ ꯃꯌꯥꯝꯅ ꯃꯣꯏꯗꯤ ꯂꯣꯏꯔꯕꯅꯦ ꯃꯣꯏꯒꯤꯗꯤ ꯍꯟꯗꯛꯇꯒꯤꯗꯤ ꯁꯥꯟꯅꯔꯔꯣꯏ ꯍꯥꯏꯕ ꯑꯃ ꯊꯝꯅꯔꯕꯅꯤꯅ ꯍꯥꯏꯅꯤ ꯇꯪꯅꯤꯡꯉꯤꯑꯦꯕ ꯃꯣꯏꯖꯦ ꯏꯟ ꯖꯦꯛꯁꯤꯟꯅꯗꯤ ꯁꯥꯟꯅꯔꯛꯀꯅꯤ
ꯑꯁ ꯃꯣꯏꯅꯤꯑꯁꯦ ꯑꯗꯨꯅꯤ ꯌꯥꯝ ꯑꯝꯇꯪ ꯆꯪꯉ ꯁꯥꯟꯅꯃꯤꯟꯅꯔꯛꯑꯗꯤ ꯐꯥꯏꯅꯦꯜꯁꯤꯗ ꯄ꯭ꯔꯤꯊꯤꯕꯤꯁꯤ ꯃꯩ ꯍꯧꯒꯗꯝ
ꯑꯗꯨꯅꯤ ꯄꯔꯣꯇꯨꯒꯥꯟꯒ ꯑꯔꯖꯦꯟꯇꯤꯅꯥꯒ ꯇꯥꯔꯦꯒ ꯍꯥꯏꯔꯗꯤ ꯑꯁ ꯑꯍꯟꯗꯩ ꯅꯍꯥꯗꯩ ꯑꯉꯥꯡꯗꯒꯤ ꯂꯣꯏꯅ ꯌꯦꯡꯅꯔꯛꯀꯗꯧ ꯃꯥꯜꯂꯦꯕ
ꯃꯥꯅ ꯅꯨꯃꯤꯠꯇꯨ ꯁꯨꯇꯤ ꯊꯥꯗꯣꯏꯔꯤ ꯈꯪ ꯄꯣꯟꯗꯦꯗ ꯂꯣꯏꯅ
ꯂꯣꯏꯅ ꯑꯗꯨꯅꯦ ꯍꯥꯏꯗꯤ ꯀꯩꯅꯣꯗꯒꯤ ꯑꯥ ꯀꯩꯅꯣ ꯑ ꯂꯝꯗꯝ ꯑꯝ ꯁꯤ ꯃꯄꯤ ꯃꯄꯥ ꯐꯥꯎꯕ ꯌꯥꯎꯔꯒ ꯊꯕꯛ ꯍꯌꯦꯡꯗꯤ ꯁꯨꯇꯤ ꯑꯣꯏꯔꯅꯤ ꯂꯣꯏꯅ ꯊꯕꯛ ꯂꯦꯞꯄꯤꯌꯨ ꯀ ꯍꯥꯏꯔꯒꯀꯣ ꯐꯝꯃꯤꯟꯅꯔ ꯌꯦꯡꯅꯔꯛꯄ꯭ꯔꯖꯨ ꯈꯪꯄꯣꯟꯇꯦ ꯑꯥ ꯀꯩꯅꯣꯅꯤ ꯃꯃꯥꯡꯒꯤꯗ ꯀꯩꯅꯣꯒꯤ ꯃꯃꯥꯡꯒꯤꯗ ꯃꯄꯤ ꯃ ꯃꯥꯅ ꯇꯧꯔꯒ ꯂꯨꯄꯥ ꯂꯤꯁꯤꯡ ꯌꯥꯡꯈꯩꯒ ꯊꯥꯅꯗꯅ ꯂꯥꯛ ꯑꯃꯒ ꯊꯥꯅ ꯇꯧꯅꯒꯤꯗꯅ
ꯇꯧꯗꯦ ꯇꯧꯗꯦ
ꯑꯗꯨꯑꯝꯗꯤ ꯑꯗꯨꯒꯤ ꯐꯤꯕꯝꯗꯨ ꯍꯟꯗꯛ ꯄꯔꯣꯇꯨꯒꯅꯒ ꯑ꯭ꯔꯖꯦꯟꯇꯤꯅꯥꯒ ꯇꯥꯔꯛꯑꯗꯤ ꯃꯥꯟꯗꯤ ꯃꯥꯜꯂꯦ
ꯑꯁ ꯑꯩ ꯊꯥꯗꯤ ꯊꯥꯖꯩ ꯇꯥꯔꯛꯇꯧꯕꯁꯨ ꯃꯥꯟꯂꯦꯕ ꯑꯗꯩ ꯑꯅꯤꯃꯛꯁꯦ ꯉꯁꯥꯏꯒꯤ ꯑ꯭ꯔꯖꯦꯟꯇꯤꯅꯥꯁꯨ ꯑꯁꯣꯝꯅꯥꯀꯟꯗ ꯃꯥ ꯊꯦꯡꯅꯗꯣꯏꯗꯨꯕꯣ ꯆꯪꯉꯥꯒꯦ ꯈꯜꯂꯒ ꯂꯥꯛꯄꯅꯤꯅ ꯕ꯭ꯔꯖꯤꯜꯑꯝꯃ ꯀꯣꯂꯝꯕꯤꯌꯥ ꯑꯃ ꯊꯦꯡꯅꯗꯧꯔꯨꯕꯗꯤ ꯂꯩꯔꯤ ꯑꯗꯨꯒ ꯄꯣꯔꯇꯨꯒꯜꯒꯤꯁꯨ ꯑꯁꯣꯝ ꯅꯥꯀꯟꯗ ꯑꯥ ꯇꯤꯡꯈꯪꯒꯤ ꯂꯝꯕꯤꯅꯤꯗꯣ ꯏꯁꯄꯦꯟ ꯑꯃꯨꯛ ꯁꯦꯃꯤꯐꯥꯏꯅꯦꯜꯗ ꯐ꯭ꯔꯥꯟꯁ ꯑꯃꯨꯛ ꯊꯦꯡꯅꯔꯒ
ꯆꯪꯗꯗꯤ ꯆꯪꯉꯒꯦ ꯍꯥꯏꯔꯒ ꯃꯣꯏꯅꯤꯖꯦ ꯆꯪꯗꯤ ꯆꯪꯉꯛꯑꯕꯀꯣ ꯐꯥꯏꯅꯦꯜꯁꯦ ꯀꯩꯒꯨꯝꯕ ꯆꯪꯉꯑꯕ ꯑꯁ ꯑꯗꯨꯏ ꯇꯥꯔꯒꯗꯤꯀꯣ ꯄꯨꯔꯥ ꯅꯨꯃꯤꯠꯇꯨꯃꯗꯤ ꯍꯤꯁꯇ꯭ꯔꯤ ꯑꯃ ꯑꯣꯏꯗꯣꯏꯅꯤ
ꯆꯪꯉꯥꯗꯤ ꯃꯦꯁꯇꯤ ꯐꯅꯥꯝꯗꯤ ꯅꯨꯡꯉꯥꯏꯗꯣꯏꯅꯦ
ꯑꯁ ꯃꯩ ꯍꯧꯑꯧ
ꯍꯥꯏꯗꯤ ꯑꯥ ꯂꯣꯏꯁꯨ ꯂꯣꯏꯔꯦꯗꯅ ꯎꯝ ꯃꯣꯏꯅꯤ ꯍꯥꯏꯗꯤ ꯃꯌꯥꯝꯒꯤ ꯏꯁꯣꯔ ꯍꯥꯏꯗꯤ ꯁꯦꯕꯥ ꯇꯧꯔꯝꯕ ꯑꯣꯏꯅ ꯑꯗꯨꯝ ꯐꯖꯅꯗꯗꯤ ꯑꯗꯨꯝ ꯁꯥꯟꯅꯔꯛꯀꯅꯤꯕ
ꯃꯥꯅꯤ ꯁꯥꯟꯅꯔꯒꯟ
ꯍꯥꯏꯗꯤ ꯀꯩꯅꯣꯒꯤ ꯐ꯭ꯔꯦꯟꯁꯤꯞ ꯑꯣꯏꯕꯒꯤ ꯀꯩ ꯀꯩꯅꯣꯗꯨ ꯇꯣꯉꯥꯟꯒ꯭ꯔꯒ ꯍꯥꯏꯗꯤ ꯃꯌꯥꯝꯒꯤ ꯍꯣꯞꯇꯣ ꯍꯥꯏꯗꯤ ꯏꯕꯥꯅꯤꯁꯦ ꯁꯤꯁꯤꯅ ꯂꯣꯏꯔꯝꯅꯤꯅ ꯐꯖꯅ ꯁꯥꯟꯅꯁꯦ ꯐ꯭ꯔꯦꯟꯁꯤꯞ ꯑꯗꯨ ꯑꯗ ꯍꯥꯏꯕꯗꯨꯅ ꯂꯣꯏꯔꯀꯥꯟꯗ ꯑꯁꯤ ꯍꯧꯖꯤꯛ ꯁꯥꯟꯅꯔꯝ ꯇꯥꯏꯁꯤꯗꯤ ꯑꯗꯨ ꯑꯗꯨ ꯇꯧꯅ ꯇꯧꯅꯔꯛꯀꯅꯤꯕ
ꯃꯥꯟꯅꯦ ꯃꯥꯃꯥꯥꯟ ꯗꯤꯕꯦꯠ ꯃꯌꯥꯝ ꯑꯁ ꯑꯩꯈꯣꯏ ꯂꯩꯀꯥꯏ ꯂꯣꯝꯗꯁꯨ ꯂꯩꯀꯥꯏ ꯂꯣꯝꯗꯁꯨ ꯇꯧꯔꯤꯅꯤ ꯑꯗꯨꯏꯅꯤꯗ ꯉꯥꯔꯥꯡ ꯉꯍꯥꯟ
ꯀꯥꯏꯗꯒꯤ ꯐꯨ ꯐꯨꯠꯕꯣꯜ ꯐꯦꯟꯅ ꯍꯦꯜꯂꯦ
ꯑꯁ ꯍꯦꯜꯂꯦ ꯍꯦꯜꯂꯦ ꯐꯦꯟꯅ ꯍꯦꯜꯂꯦꯗ ꯗꯃꯥꯗ
ꯐꯦꯟꯅ ꯍꯦꯂꯛꯑꯗꯤ ꯑꯦꯛ ꯅꯨꯃꯤꯗꯥꯡꯒꯤꯗꯁꯨ ꯑꯣꯏꯁꯤꯜꯂꯦ ꯃꯣꯏ ꯑꯥꯔꯖꯦꯟꯇꯤꯅꯥ ꯇꯥꯁꯤꯟꯕ ꯄꯣꯔꯇꯨꯒꯥꯟ ꯇꯥꯁꯤꯟꯕ ꯑꯗꯨꯗ ꯍ‌ꯦꯛꯇ ꯍꯥꯏꯗꯤ ꯑꯣ ꯑꯥ ꯀꯩꯅꯣꯁꯦ ꯑꯣꯐꯤꯁꯁꯦ ꯉꯟꯅ ꯉꯟꯅ ꯀꯥꯁꯤꯜꯂꯨꯔꯒ ꯑꯣꯐꯤꯁ ꯗꯒꯤ ꯂꯩꯗꯅ ꯑꯗꯨꯗꯥ ꯋꯥꯎꯔꯤ ꯋꯥꯎꯔꯤ ꯂꯥꯛꯑꯒ
ꯎꯝ ꯑꯣꯐꯤꯁꯇ
ꯑꯗꯨꯒ ꯑꯗꯨꯒ
ꯑꯃꯝꯕꯒꯤ ꯅꯨꯃꯤꯗꯥꯡ ꯋꯥꯏꯔꯝꯒꯤ ꯑꯣꯐꯤꯁꯇ ꯅꯠꯇ꯭ꯔꯣ
ꯑꯥ ꯑꯗꯨꯗ ꯑꯗꯨꯝ ꯋꯥꯎꯔꯤ ꯋꯥꯎꯔꯤ ꯂꯥꯛꯑꯒ ꯑꯗꯨꯗꯒꯤꯗꯤ ꯁꯠꯇꯣꯛꯅꯔꯛꯄꯖ‌ꯦ ꯈꯪꯍꯧꯗꯕꯤ ꯍ‌ꯦꯛ ꯇ ꯆꯧꯉꯥ ꯁꯠꯇꯣꯛ ꯂꯤꯁꯤꯡ ꯁꯠꯇꯣꯡꯅꯥ ꯇꯧ ꯍꯦꯛꯇ ꯌꯥꯎꯅꯔꯦꯑꯦꯕꯥ ꯐꯝꯃꯒ ꯌꯦꯡꯅꯔꯛꯑꯒ ꯍ‌ꯦꯛ ꯍꯦꯟꯅ ꯍꯦꯟꯖꯤꯜꯂꯛ ꯄꯅꯦꯕꯥ ꯃꯣꯏꯒꯤ ꯁꯥꯟꯅꯔꯤꯕ ꯀꯥꯡꯕꯨꯗ ꯍꯦꯟꯖꯤ
ꯎꯝ ꯃꯣꯏꯅ ꯍ‌ꯦꯟꯅ ꯃꯇꯤꯛ ꯈꯣꯡꯕꯗꯣ ꯑꯁ ꯈꯣꯡꯕꯅꯦ ꯃꯣꯏꯅ ꯈꯣꯡꯕꯁꯤꯗꯤ ꯍꯦꯟꯅ
ꯀꯩꯅꯣꯅꯥ ꯃꯨꯛ ꯈꯤꯛ ꯍ‌ꯦꯜꯂꯤꯌ‌ꯦ
ꯄꯩꯁꯥ ꯁꯠꯇꯣꯛꯅꯔꯛꯄꯒꯤ ꯄꯩꯁꯥ ꯁꯠꯇꯣꯛꯅꯔꯛꯄꯒꯤ ꯄꯣꯠꯇꯨꯗꯤ ꯐꯔꯦ ꯑꯃꯔꯣꯝꯗ ꯍꯥꯏꯗꯤ ꯑꯝꯔ‌ꯣꯝꯗꯥ ꯁꯥꯎꯅꯕꯩ ꯍꯥꯏꯗꯤ
ꯁꯥꯎꯅꯕ ꯌꯥꯎꯋꯦ ꯃꯥꯅꯤ ꯁꯥꯎꯅꯕ ꯌꯥꯎꯋꯦ
ꯑꯈꯣꯏ ꯁꯤꯒꯤ ꯉꯔꯥꯡ ꯅꯥꯍꯟ ꯑꯥ ꯃꯀꯣꯛ ꯊꯨꯒꯥꯏꯅꯕ ꯌꯥꯎꯁꯤꯜꯂꯛꯇꯅ ꯅꯣꯡꯉꯥꯜꯂꯝꯗꯥꯏꯗ
ꯗꯨꯅꯦ ꯍꯥꯏꯗꯤ
ꯑꯥ ꯌꯧꯔꯒꯥ ꯃꯥꯅꯦ ꯉꯁꯥꯏꯒꯤ ꯕꯣꯜꯗꯨꯒꯤ ꯅꯨꯡꯉꯥꯏꯅꯕ ꯑꯣꯄꯅꯤꯟ ꯇꯥꯟꯅꯕ ꯍꯥꯏꯁꯦ ꯕ‌ꯣꯜꯗꯨꯁꯨ ꯅꯨꯡꯉꯥꯏ ꯌꯦꯡꯕꯗ ꯅꯨꯡꯉꯥꯏꯅꯅꯕ ꯃꯌꯥꯝ ꯇꯤꯜꯂꯒꯗꯤ ꯅꯠꯇ꯭ꯔꯥ ꯑꯣꯛꯅꯕꯤꯅꯤ ꯑꯃꯅ ꯑꯃꯒꯤ ꯁꯞꯄꯣꯔꯠ ꯇꯧ ꯂꯥꯎꯗꯣꯏꯅꯦ ꯑꯃꯅ ꯃꯨꯛ ꯁꯞꯄꯣꯔꯠ ꯇꯧ ꯂꯥꯎꯗꯣꯏꯅꯤꯗꯣ ꯑꯗꯨ ꯑꯃꯔ‌ꯣꯝꯗ ꯒꯤꯗꯤ ꯅꯨꯡꯉꯥꯏꯕ ꯄꯣꯠ ꯀꯧꯋꯦ ꯑꯗꯨꯏꯗꯣ ꯈꯤꯇꯪ ꯑꯟꯗꯔꯁꯇꯦꯟꯗꯤꯡ ꯂꯩꯅ ꯇꯥꯔꯗꯤ ꯈꯪꯅꯒꯗꯝꯕꯅꯦꯕ ꯑꯗ ꯀꯥ ꯍꯦꯟꯅ ꯄꯥꯔꯁꯣꯅꯦꯜꯂꯤ ꯇꯥꯟꯅꯕꯒꯤ ꯊꯕꯛꯇꯨꯗꯤ ꯑ ꯑꯗꯨꯃꯥꯏꯅ ꯇꯥꯗꯕ ꯇꯥꯔꯗꯤ ꯕ‌ꯣꯜ ꯌꯦꯡꯗꯕꯅ ꯐꯩꯕꯥ ꯌꯨꯝꯗ ꯇꯨꯃꯤꯟ ꯌꯦꯡꯕꯅ ꯐꯩꯌꯦ ꯑꯗꯨꯝ ꯑꯗꯨꯗꯤ
ꯐꯩꯌꯦ ꯐꯩꯌꯦ ꯍꯥꯏꯗꯤ ꯑꯥ ꯀꯅꯣꯒꯤ ꯍꯨꯜꯂ ꯉꯥꯡꯅꯒꯦ ꯍꯥꯏꯔꯒꯁꯨ ꯃꯌꯥꯝꯒꯤ ꯕꯤꯠ ꯌꯥꯎꯅꯕ ꯁꯨꯝ ꯐꯥꯒꯤ ꯑꯣꯏꯅ ꯁꯨꯝ ꯉꯥꯛꯇꯪ ꯃꯑꯣꯡ ꯃꯥꯜꯍꯟꯕ ꯍꯥꯏꯇꯥꯔꯦ ꯑꯗꯨꯃꯥꯏꯅ ꯇꯧꯅꯕꯗꯤ ꯍ‌ꯦ ꯍꯥꯏꯗꯅꯥ ꯀꯂꯝꯅꯦꯕ ꯄꯦꯔꯦꯁꯤꯠꯀꯥ ꯇꯥꯁꯤꯟꯗꯅ ꯇꯧꯕꯗꯨꯗꯤ ꯑꯩ ꯑꯩꯈꯣꯏ ꯈꯛꯇꯅꯦꯕ ꯁꯤꯗ ꯑꯗꯨꯝ ꯌꯦꯡꯉ ꯁꯨꯃꯥꯏꯅ ꯇꯧꯅ ꯃꯣꯏꯗꯤ ꯑꯗꯨꯝ ꯀꯥꯒ꯭ꯔꯥ ꯄꯣꯈ꯭ꯔꯥꯕ ꯁꯨꯝ ꯅꯥꯀꯜꯂꯣꯝꯗ ꯗꯨꯝ ꯆꯥꯎꯈꯠꯈꯤꯅꯤ ꯁꯦꯟ ꯐꯪꯒꯗꯨ ꯄ‌ꯣꯟ
ꯍꯣꯏ ꯑꯩꯈꯣꯏ ꯑꯩꯈꯣꯏꯅ ꯁꯨꯃꯥꯏꯅ ꯇꯧꯔꯝꯃꯦ ꯃꯣꯏ ꯈꯪꯁꯨ ꯈꯪꯕꯤꯗꯕꯁꯨ ꯅꯠꯇꯦ ꯑꯃꯔꯣꯝꯗ
ꯈꯪꯕꯤꯗꯧꯕ ꯅꯠꯇꯦ ꯈꯪꯗꯦ ꯃꯣꯏ ꯀꯩꯅꯣꯅ ꯐꯤ ꯍꯦꯜꯂꯦ ꯃꯥꯏꯅꯁ ꯃꯥꯏꯅꯁ ꯍꯩꯇꯕ ꯀꯥꯡꯕꯨꯅ
ꯍꯣꯏ
ꯃꯣꯏꯅ ꯈꯤꯛ ꯍꯦꯜꯂꯦ ꯃꯩ ꯁꯦꯝꯕ ꯂꯥꯛꯄꯗ ꯅꯣꯏ ꯈꯪꯒꯅꯤ ꯅꯣꯏ
ꯎꯝ
ꯃꯣꯏꯅ ꯈꯤꯛ ꯍꯦꯟꯕꯖꯥꯟꯅꯤ
ꯊꯋꯥꯏ ꯌꯥꯎꯔꯁꯨ ꯃꯁꯥꯒꯤꯗ ꯌꯥꯎꯗꯅ ꯃꯤꯒꯤ ꯃꯤꯒꯤ ꯃꯤꯒꯤ ꯈꯣꯏꯗꯧ ꯊꯤꯠꯅꯕ ꯃꯤꯒꯤ ꯄꯣꯠꯇ ꯑꯣꯏꯅ ꯊꯋꯥꯏ ꯌꯥꯎꯁꯤꯟꯕ ꯑꯣꯏꯅ ꯇꯧꯔꯛꯄ ꯑꯃ ꯌꯥꯎꯔꯤꯑꯦꯕ
ꯌꯥꯎꯁꯟꯂꯦ
ꯑꯗꯨꯅꯅꯤꯗ ꯑꯩꯈꯣꯏ ꯂꯩꯀꯥꯏꯗꯁꯨ ꯁꯣꯛꯅꯔꯤꯁꯦ ꯉꯔꯥꯡ ꯅꯍꯥꯟꯗꯣ ꯀꯩꯁꯨ ꯅꯠꯇꯦꯕ ꯄꯣꯠꯇꯣ ꯑꯃꯗꯁꯨ ꯑꯃ ꯄꯥꯝꯃꯦ ꯑꯃꯗꯁꯨ ꯑꯃ ꯄꯥꯝꯃꯦ ꯃꯣꯏꯅ ꯄꯥꯝꯅꯩ ꯄꯣꯠꯇꯨꯗ ꯑꯗꯨꯝ ꯄꯥꯝꯅꯗꯕꯤꯗ ꯃꯤꯅ ꯄꯥꯝꯅꯔꯤꯕ ꯄꯣꯠꯇꯨꯗ ꯑꯣꯏꯅ ꯍꯨꯜꯂꯒ ꯄꯥꯔꯁꯣꯅꯦꯜꯂꯤ ꯇꯥꯔꯒ ꯋꯥꯁꯦ ꯈꯟꯅꯔꯛꯄ ꯍꯥꯏꯇꯥꯔꯦꯅꯦ
ꯎꯝ
ꯑꯃꯥꯏꯅ ꯈꯠꯅꯔꯒ ꯑꯃꯗꯨꯁꯨ ꯉꯥꯎꯇ꯭ꯔꯡ ꯐꯩꯇꯪ ꯅꯪ ꯉꯁꯥꯏ ꯍꯥꯏ ꯑꯣꯐꯤꯁ ꯀꯥꯔꯨꯕ ꯉꯥꯛꯇꯅꯤꯗꯣ
ꯃꯥꯅꯦ ꯃꯥꯅꯦ
ꯑꯗꯨꯗꯨꯅ ꯀꯣꯟꯅꯊꯪꯘꯗꯤ ꯀꯣꯛꯇꯨ ꯊꯨꯒꯥꯏꯅꯔꯦꯗꯅ
ꯃꯥꯅꯦ ꯍꯥꯏꯗꯤ ꯍꯦꯛꯇ ꯋꯥꯎꯔꯤ ꯋꯥꯎꯔꯤ ꯂꯥꯛꯁꯤꯜꯂꯕꯅꯤꯅ ꯀꯣꯛꯇꯨꯗꯁꯨ ꯑꯗꯨꯝ ꯖꯒꯣꯏ ꯁꯥꯖꯤꯜ ꯁꯥꯖꯤꯜꯂꯛꯑꯦ ꯑꯗꯨꯝ
ꯃꯥꯅꯦ
ꯀꯣꯛꯇꯨꯗ ꯑꯗꯨꯝ ꯖꯒꯣꯏꯁꯨ ꯁꯥꯖꯤꯜꯂꯛꯑꯕ ꯃꯤꯅ ꯃꯣꯗꯥꯗꯨ ꯑꯗꯨꯝ ꯅꯨꯡꯉꯥꯏꯔꯛꯂꯦ ꯑꯗꯨꯗꯒꯤꯗꯤ ꯑꯗꯨꯝ ꯌꯥꯎꯅꯔꯛꯂꯦ
ꯀꯩꯅꯣꯒꯤ ꯍꯥꯏꯔꯒꯗꯤ ꯍꯟꯗꯛ ꯖꯄꯥꯟ ꯖꯄꯥꯟ ꯐꯖꯩ ꯑꯪ ꯖꯄꯥꯟ ꯐꯖꯈꯤ ꯌꯥꯝ ꯊꯤꯅ ꯃꯣꯏ ꯀꯜꯆꯔꯗꯨꯁꯨ ꯑꯗꯨꯝ ꯉꯥꯛꯅ ꯆꯠꯂꯦꯕ ꯑꯗꯨꯒ ꯃꯦꯠꯁꯁꯨ ꯃꯣꯏꯁꯤ ꯆꯪꯒꯗꯧꯗꯤ ꯃꯥꯟꯕꯅꯦ ꯌꯥꯝ ꯐꯖꯅꯁꯨ ꯁꯥꯟꯅꯈꯤꯕ ꯃꯣꯏꯁꯦ
ꯃꯥꯅꯦ ꯃꯣꯏ ꯃꯊꯋꯥꯗꯤ ꯌꯥꯝ ꯌꯥꯎ ꯃꯃꯥꯡ ꯆꯍꯤꯗꯒꯤ ꯌꯥꯝ ꯌꯥꯎꯔꯒ ꯆꯪꯖꯔꯛꯄꯅꯦ
ꯃꯣꯏ ꯀꯣꯁ ꯇꯨꯅꯤꯅꯤ ꯀꯣꯁꯇꯨꯅꯤꯅꯤ ꯅꯨꯉꯥꯏꯇ꯭ꯔꯤꯁꯦ ꯀꯣꯁ ꯇꯨꯃ ꯑꯣꯏꯕꯒꯤꯀꯣ ꯍꯥꯏꯗꯤ ꯎꯝ ꯑꯗꯨꯕꯨꯗꯤ ꯍꯥꯏꯗꯤ ꯄꯣꯔꯒꯁꯨ ꯃꯣꯏ ꯍꯣꯠꯅꯕ ꯑꯗꯨꯝ ꯀꯜꯂꯤ ꯃꯃꯥꯡꯈꯩꯗꯤ ꯈꯔ ꯑꯗꯨꯝ ꯍꯥꯏꯗꯤ ꯏꯝꯄ꯭ꯔꯨꯚꯃꯦꯟ ꯂꯩꯌꯦꯕ
ꯍꯣꯏ ꯌꯥꯝ ꯂꯩꯗ ꯍꯟꯗꯛꯇꯣ ꯃꯣꯏꯁꯨ ꯍꯣꯏ ꯊꯣꯏꯗꯧ ꯈꯤꯇꯪ ꯉꯥꯏꯔꯕꯅꯤ ꯕ꯭ꯔꯥꯖꯤꯜꯁꯨ ꯀꯩꯁꯨ ꯌꯥꯝ ꯅꯣꯛꯄ ꯑꯣꯏꯗꯕꯗꯨꯗꯀꯣ ꯃꯣꯏ ꯇꯥꯃꯤꯟꯅꯩꯗꯨꯁꯨ
ꯃꯥꯅꯦ ꯃꯥꯅꯦ
ꯑꯗꯨꯅ ꯌꯥꯝꯅ ꯃꯣꯏꯗ ꯃꯣꯏꯅ ꯊꯦꯡꯅꯩꯁꯤ ꯌꯦꯡꯉꯣ ꯅꯦꯗꯔꯂꯦꯟ ꯑꯃꯨꯛ ꯊꯦꯡꯅꯔꯦ ꯑꯃ ꯑꯃꯨꯛ ꯊꯦꯡꯅꯔꯦ ꯕ꯭ꯔꯥꯖꯤꯟ ꯑꯃꯨꯛ ꯊꯦꯡꯅꯖꯔꯕꯅꯦ ꯃꯗꯥꯎꯁꯨ ꯈꯤꯇꯪ ꯍꯥꯏꯗꯤ ꯑꯔꯥꯏꯕ ꯊꯦꯡꯅꯖ ꯐꯖꯕ ꯍꯥꯏꯗꯣ ꯑꯣꯏꯔꯕ ꯃꯉꯣꯟꯗ
ꯍꯦꯛ ꯂꯥꯎ ꯆꯪꯉꯛꯄꯒ ꯀꯩ ꯍꯥꯟꯅ ꯆꯦꯟꯁꯤꯜꯂꯦ ꯍꯥꯏꯕꯒꯤ ꯃꯑꯣꯡꯗꯅꯦꯕ
ꯍꯣꯏ ꯑꯗꯨ ꯀꯩꯁꯨ ꯁꯨꯃꯥꯏꯅ ꯊꯦꯡꯅꯩꯁꯦ ꯃꯣꯏꯗꯗꯤ ꯑꯃꯔꯣꯝꯗ ꯃꯊꯥꯡꯗꯗꯤ ꯌꯥꯝ ꯊꯤꯅ
ꯎꯝ ꯀꯩꯅꯣꯗꯤ ꯂꯩꯔꯗꯣꯏꯅꯦ ꯍꯥꯏꯗꯤ ꯄꯣꯖꯔꯒꯁꯨ ꯑ ꯀꯩꯅꯣꯒꯤꯗ ꯕꯥꯖꯤꯟꯒ ꯀꯩꯀꯩ ꯃꯣꯏ ꯑꯗꯨꯝ ꯈꯔ ꯂꯤꯡꯕꯒ ꯁꯥꯟꯅꯈꯤꯕꯒꯤꯀꯣ ꯑꯗꯨꯒꯤ ꯋꯦꯠꯇꯨ ꯈꯔꯗꯤ ꯃꯣꯏꯗ ꯂꯩꯔꯅꯦꯕ
ꯍꯥꯏꯗꯤ ꯁꯤꯐꯥꯎꯒꯤ ꯆꯥꯡꯁꯦ ꯇꯐ ꯑꯣꯏ ꯍꯥꯏꯗꯣ ꯃꯣꯏꯗꯗꯤ ꯈꯔ ꯈꯪꯖꯔ ꯆꯠꯆꯒ꯭ꯔꯅꯤ
ꯃꯥꯅꯤ ꯃꯥꯅꯤ
ꯃꯣꯏ ꯌꯥꯔꯦꯗ ꯌꯥꯝ ꯅꯧꯔꯤꯗ ꯃꯣꯏ ꯆꯍꯤ ꯃꯊꯪꯒꯤ ꯃꯊꯪꯒꯨꯝꯕꯗꯁꯨ ꯐꯖꯟ ꯂꯧꯕ ꯉꯝꯅꯉꯥꯏ ꯁꯥꯅꯕꯁꯨ ꯌꯥꯏ ꯃꯊꯪꯗꯁꯨ ꯐꯖꯟ ꯍꯣꯠꯅꯔꯒꯀꯣ ꯁꯦꯃꯤꯗꯒ ꯀ꯭ꯋꯥꯇꯔꯗ ꯌꯧꯖꯔꯛꯄ ꯑꯧ ꯍꯣꯠꯅꯕ ꯌꯥꯝ ꯌꯥꯔꯤꯗ ꯃꯇꯝꯁꯨ ꯌꯥꯝ ꯂꯩꯔꯤ
ꯑꯗꯨꯒ ꯃꯣꯏꯒꯤ ꯍꯟꯗꯛꯀꯤ ꯌꯥꯝ ꯊꯤꯅ ꯐꯖꯒꯤꯕ ꯑꯃꯅ ꯃꯌꯥꯝꯅ ꯆꯥꯏꯔꯝꯕꯒ ꯃꯣꯏ ꯈꯨꯟꯗꯅꯒ ꯇꯧꯋꯤꯗꯣ
ꯍꯣꯏ
ꯍꯥꯏꯗꯤ ꯑꯥ ꯒꯦꯝꯗꯨꯕꯨꯗꯤ ꯄꯣꯛꯒꯦꯔꯥ ꯀꯥꯒꯦꯔꯥ ꯍꯥꯏꯗꯤ ꯄ꯭ꯔꯦꯗꯤꯛꯁꯟ ꯒꯦꯝꯅꯤꯗꯣ
ꯎꯝ ꯑꯃꯗꯤ ꯀꯥ ꯊꯣꯏꯗ ꯌꯥꯗꯝꯅꯤꯅ
ꯃꯣꯏꯒꯤ ꯑꯝ ꯐꯖꯒꯤꯕ ꯑꯃ ꯌꯥꯎꯒꯤꯕꯗꯣ ꯑꯗꯨ ꯌꯥꯝ ꯐꯖꯩ ꯍꯥꯏꯗꯤ ꯀꯜꯆꯔ ꯑꯃ ꯑꯣꯏꯅ ꯃꯣꯏꯒꯤ ꯉꯥꯛꯇꯕ ꯌꯥꯗꯦ ꯍꯥꯏꯕꯒꯤ ꯃꯣꯏꯒꯤ ꯂꯝꯗꯨꯗ ꯈꯨꯜꯂꯨꯕꯁꯨ ꯅꯠꯇꯦ ꯄꯣꯠ ꯆꯩꯗꯣ ꯃꯌꯥꯝ ꯌꯥꯝꯒꯔꯥꯕ ꯃꯌꯥꯝꯗꯣ ꯃꯤꯈꯨꯟꯗꯨ ꯂꯥꯛꯑꯒꯥ ꯈꯨꯟꯗꯅ ꯈꯣꯠꯇꯅ ꯇꯧꯒꯔꯤꯗꯣ ꯃꯁꯥꯒꯤ ꯔꯦꯁꯄꯣꯟꯁꯤꯕꯤꯂꯤꯇꯤ ꯃꯁꯥꯒꯤ ꯔꯦꯁꯄꯦꯛꯇꯣ ꯃꯁꯥꯅ ꯑꯗꯨꯝ ꯉꯥꯛꯆꯔꯤꯅꯦꯕ ꯑꯗꯨ ꯁꯦꯡꯅ ꯍꯥꯏꯔꯗꯤ
ꯍꯣꯏ ꯇꯝꯖꯅꯤꯡꯉꯥꯏ ꯑꯣꯏꯕ ꯃꯌꯥꯝ ꯑꯃꯅꯤ
ꯈꯪꯗꯦꯗ ꯃꯤ ꯖꯄꯥꯟꯅ ꯇꯧꯊꯣꯔꯛꯄꯁꯦ ꯇꯣꯞ ꯇꯣꯞꯄꯦ
ꯇꯣꯞꯄꯦ ꯇꯣꯞꯄꯦ
ꯏꯗꯤ ꯍꯥꯏꯗꯤ ꯎꯝ